ꯇꯥꯕ꯭ꯔꯣ꯫
ꯇꯥꯏꯌꯦ ꯇꯥꯏꯌꯦ
ꯌꯥꯎꯈ꯭ꯔ ꯃꯥꯅꯦꯦ
ꯈꯔ ꯆꯨꯏꯍꯦ ꯅꯪꯁꯨ
ꯄꯥꯝꯈꯤꯕ ꯌꯥꯎꯔꯗꯤ ꯁꯥꯠ ꯁꯥꯠ ꯇꯧꯔꯛꯒꯗꯕꯅꯤ ꯀꯩꯅꯣ
ꯎꯝ
ꯐꯥꯒꯤ ꯇꯥꯎꯅꯤꯀꯣ ꯂꯥꯟꯅ ꯂꯧꯕꯤꯕ ꯌꯥꯗ꯭ꯔꯦꯍꯦ
ꯍꯥꯥ
ꯏꯔꯥꯟ ꯇꯨꯔꯥꯟ ꯉꯥꯡꯉꯁꯨ ꯂꯥꯟꯅ ꯂꯧꯕꯤꯕ ꯌꯥꯗ꯭ꯔꯦ
ꯂꯧꯕꯤꯒꯅꯤ ꯑꯩꯗꯤ꯫
ꯎꯝ꯫
ꯐꯖꯥꯅ ꯉꯥꯡꯉꯣ꯫
ꯏꯍꯦ꯫
ꯑꯗꯣ ꯑꯩ ꯍꯥꯏꯔꯤꯗꯣ ꯀꯥꯟꯅꯗꯕ ꯐꯪꯉꯔꯣꯏ ꯍꯥꯏꯕꯁꯤꯡꯗꯨꯗꯤ꯫ ꯏꯁꯇꯟ ꯕꯥꯏ ꯑꯣꯏꯔꯒ ꯊꯤꯔꯒ ꯑꯦꯄ꯭ꯔꯣꯆ ꯇꯧꯔꯒ ꯇꯧꯒꯅꯨꯕ꯫
ꯍꯣꯏ ꯍꯣꯏ꯫
ꯌꯥꯒꯗ꯭ꯔꯥ ꯍꯥꯏꯕꯁꯤꯡꯕꯨ ꯊꯣꯌꯣꯕ ꯑꯩꯒꯨꯝꯕꯗꯤ ꯌꯥꯔꯣꯏꯕ꯫
ꯎꯝ ꯆꯨꯝꯃꯦ ꯆꯨꯝꯃꯦ ꯑꯇꯣꯞꯄ ꯋꯥꯔꯤ ꯁꯥꯟꯅꯔꯁꯨ ꯀꯔꯤ ꯀꯔꯤꯅꯣ ꯌꯥꯝ ꯍꯥꯡꯉꯛꯀꯅꯤ ꯑꯗꯨꯒꯤ ꯃꯣꯏ ꯁꯤꯅꯤꯌꯥꯔꯁꯤꯡꯅ ꯍꯥꯏꯔꯗꯤ ꯑꯗꯨꯒꯨꯝꯕ ꯅꯨꯄꯤ ꯑꯉꯥꯡꯒꯤ ꯋꯥꯔꯤ ꯑꯗꯨꯝ ꯄꯥꯜꯕꯣ ꯑꯗꯨꯒꯨꯝꯕ ꯋꯥꯔꯤ ꯌꯥꯝ ꯁꯥꯟꯅꯕꯋ ꯑꯁꯤꯒꯨꯝꯕꯗꯤ ꯂꯣꯏ ꯑꯦꯛꯁꯦꯞ ꯇꯧꯋꯦ ꯑꯗꯨꯅ ꯑꯩꯅ ꯍꯥꯏꯕ ꯁꯤꯗꯤ ꯀꯔꯤ ꯍꯥꯏꯕ꯭ꯔꯥ ꯃꯣꯏ ꯒꯥꯔꯜ ꯐ꯭ꯔꯦꯟ ꯕꯣꯏ ꯐ꯭ꯔꯦꯟꯁꯤꯅ ꯀꯔꯟ ꯇꯧꯅꯔꯛꯇꯅ ꯂꯣꯏ ꯇꯣꯛꯅꯤ ꯍꯥꯏꯕ ꯑꯩꯅꯀꯣ
ꯎꯝ ꯆꯨꯝꯃꯦ ꯄꯛ ꯇꯧꯕ ꯌꯥꯗꯕꯅꯤ
ꯅꯪꯒꯨꯝꯕ ꯒ꯭ꯌꯥꯟ ꯇꯥꯕꯗ ꯇꯧꯔꯗꯤ ꯈꯔ ꯐꯕ
ꯎꯝ
ꯅꯣꯏ ꯅꯣꯏꯒꯨꯝꯕ ꯅꯠꯇ꯭ꯔꯗꯤ ꯑꯁ ꯅꯣꯏ ꯕꯣꯏꯐ꯭ꯔꯦꯟ ꯨꯝꯕꯅ ꯑꯃꯨꯛ ꯍꯧꯔꯛꯑꯗꯤ ꯑꯁ ꯀꯔꯤꯁꯨ ꯍꯥꯏꯅꯤꯡꯉꯥꯏ ꯂꯩꯇ꯭ꯔꯦꯅꯦ ꯑꯩꯈꯣꯏꯗꯤ ꯒ꯭ꯔꯨꯞꯇꯁꯨ ꯚꯣꯏꯁ ꯀꯣꯜ ꯇꯧꯕ ꯃꯌꯥꯝꯗꯣ ꯑꯁꯤꯒꯤ ꯐꯤꯕꯝ ꯂꯣꯏ ꯇꯧꯒ ꯂꯩꯔꯦ ꯍꯥꯏꯗꯤ ꯑꯁꯦꯡꯕ ꯒ꯭ꯔꯨꯞ ꯉꯥꯡ ꯈꯔ ꯂꯩꯕꯅꯤ ꯅꯣꯏꯒꯤꯗꯤ ꯀꯔꯤ ꯍꯥꯏꯕ꯭ꯔꯥ ꯇꯥꯏꯝ ꯄꯥꯁꯀꯤ ꯒ꯭ꯔꯨꯞ ꯑꯣꯏꯈ꯭ꯔꯦ ꯑꯩꯅ ꯍꯥꯏꯕꯕꯨ
ꯍꯣꯏ ꯑꯩꯁꯨ ꯄꯥꯝꯗꯦ ꯇꯦꯛꯁꯨ ꯌꯥꯝ ꯊꯥꯏꯌꯦ ꯀꯅꯥꯗ ꯄꯀꯥ ꯑꯣꯟ ꯏꯁꯇꯣꯔꯦꯖ ꯆꯥꯅꯤꯡꯉꯥꯏꯈꯛ ꯇꯧꯔꯝꯃꯦ ꯃꯣꯏꯗꯤ ꯈꯪꯗꯦꯅ ꯅꯨꯄꯤ ꯊꯤꯅꯤꯡꯕ ꯌꯥꯝ ꯂꯩꯕ ꯃꯥꯜꯂꯦ ꯅꯨꯄꯤꯁꯤꯡꯁꯨ ꯅꯨꯄꯥ ꯊꯤꯅꯤꯡꯉꯗꯤ ꯊꯤꯕ ꯇꯥꯏꯅ ꯆꯥꯟꯁꯅꯤꯅ ꯆꯥꯟꯁ
ꯅꯨꯄꯤ ꯅꯨꯄꯤ ꯊꯤꯅꯤꯡꯕ ꯌꯥꯝꯕ ꯑꯣꯏꯔꯝꯃꯣꯏꯌꯦ
ꯑꯦ ꯈꯔꯗꯤ ꯂꯩꯔꯝꯅꯤ
ꯀꯔꯥꯟ ꯇꯧꯅꯤꯡꯕ ꯑꯌꯥꯝꯕ ꯑꯣꯏꯔꯝꯅꯤꯍꯦ
ꯇꯁꯨ ꯂꯩ ꯄꯥꯝꯗꯦ ꯑꯩ ꯁꯨꯛꯄꯥꯝ ꯄꯥꯝꯗꯦ
ꯎꯝ ꯑꯗꯨꯒꯨꯝꯕꯗꯨ ꯄꯥꯝꯃꯨꯅꯨꯍꯦ ꯅꯪꯒꯤ ꯃꯥꯡꯅꯕꯅꯤꯍꯦ ꯅꯨꯄꯤꯗꯤ ꯃꯥꯡꯉꯗꯤ ꯂꯣꯏꯔꯦ
ꯍꯥ
ꯅꯨꯄꯤꯗꯤ ꯃꯥꯡꯈ꯭ꯔꯗꯤ ꯂꯣꯏꯔꯦ
ꯃꯥꯡꯈ꯭ꯔꯗꯤ ꯍꯥꯏꯕꯗꯤ
ꯅꯨꯄꯥꯒꯤꯗꯤ ꯀꯔꯤꯁꯨ ꯑꯃꯥꯡꯕꯁꯨ ꯂꯩꯇꯦ ꯇꯣꯡꯕꯁꯨ ꯂꯩꯇꯦ ꯅꯨꯄꯤꯗꯤ ꯂꯩꯅ
ꯀꯔꯤ ꯇꯣꯡꯕ
ꯎꯝ ꯑꯃꯔꯛ ꯏꯖꯥꯠ ꯃꯥꯡꯈ꯭ꯔꯗꯤ ꯂꯣꯏꯔꯦꯅ
ꯃꯇꯇꯥꯡꯗꯗ
ꯍꯥꯥ
ꯟꯇꯥꯗꯤ
ꯅꯨꯄꯤꯁꯤꯡꯗꯤ ꯑꯃꯔꯛ ꯀꯔꯤ ꯍꯥꯏꯕ꯭ꯔꯥ ꯑꯩꯈꯣꯏꯒꯤ ꯒꯨꯟꯗꯣ ꯃꯥꯡꯈ꯭ꯔꯗꯤ ꯂꯣꯏꯔꯦ ꯍꯥꯏꯕꯅꯤꯗ ꯅꯨꯄꯥꯁꯤꯡꯒꯤꯗꯤ ꯃꯥꯡꯕꯁꯨ ꯂꯩꯇꯦ ꯇꯣꯡꯕꯁꯨ ꯂꯩꯇꯦꯕ
ꯀꯔꯤꯒꯤ
ꯈꯪꯗꯦ ꯅꯨꯄꯥꯁꯤꯡꯕꯨꯗꯤ ꯃꯤꯅꯁꯨ ꯑꯣ ꯃꯤꯒꯤ ꯅꯨꯄꯤꯕꯨ ꯁꯦꯔꯥꯟ ꯇꯨꯔꯥꯟ ꯇꯧꯕꯤꯔꯁꯨ ꯅꯨꯄꯥꯕꯨꯗꯤ ꯑꯗꯨꯝ ꯂꯩꯅ ꯅꯣꯏ ꯅꯨꯄꯤꯕꯨꯗꯤ ꯀꯔꯤ ꯍꯥꯏꯕ ꯃꯤꯅꯁꯨ ꯂꯣꯏꯅ ꯂꯥꯟꯅ ꯂꯧꯕꯤꯈ꯭ꯔꯅꯤ ꯑꯗꯨꯃꯥꯏꯅ ꯌꯥꯝ ꯇꯧꯋꯦ ꯑꯗꯨꯅ ꯅꯨꯄꯤꯗꯤ ꯌꯥꯝ ꯆꯦꯛꯁꯤꯟꯅ ꯂꯩꯒꯗꯕꯅꯤ ꯍꯥꯏꯕꯅꯤꯗ
ꯆꯨꯝꯃꯦ ꯑꯗꯨ ꯀꯔꯤꯒꯤꯔ ꯅꯨꯄꯥꯕꯨ ꯑꯗꯨꯝ ꯈꯟꯗꯕꯗꯣ ꯐꯠꯇꯦꯀꯣ
ꯎꯝ
ꯅꯨꯄꯤꯕꯨ ꯈꯛ ꯕ꯭ꯂꯦꯝ ꯇꯧꯕꯗꯣ ꯐꯠꯇ꯭ꯔꯣ ꯎꯝ ꯎꯝ ꯈꯛꯇ ꯉꯥꯏꯌꯦ
ꯅꯪ ꯅꯪꯒꯨꯝꯅ ꯒ꯭ꯌꯥꯟ ꯇꯥꯕ ꯅꯨꯄꯤ ꯀꯣꯏꯅꯥꯕ ꯒꯥꯟꯗꯗꯤ ꯌꯥꯝ ꯅꯨꯡꯉꯥꯏꯗꯕꯅꯦꯍꯦ
ꯊꯤꯔꯣ ꯈꯣꯏ ꯒ꯭ꯔꯨꯞꯇ ꯂꯩꯔꯝꯅꯤ ꯅꯨꯄꯥ ꯊꯦꯡ ꯎꯅꯥꯗꯕ ꯃꯤꯁꯤꯡ
ꯑꯥ
ꯅꯨꯄꯥ ꯎꯅꯗꯕ ꯅꯨꯄꯤꯁꯤꯡ ꯌꯥꯝ ꯂꯩꯔꯝꯅꯤꯕ ꯑꯩꯈꯣꯏ ꯒ꯭ꯔꯨꯞꯇ ꯑꯗꯣ ꯍꯌꯦꯡꯗꯤ ꯀꯔꯤ ꯊꯕꯛ ꯇꯧꯅꯤ ꯅꯣꯏ ꯀꯔꯤ ꯇꯧꯔꯒ ꯍꯤ ꯂꯩꯕ꯭ꯔꯥ ꯍꯧꯖꯤꯛꯀꯥꯟ
ꯑꯐꯪ ꯑꯐꯪꯕ ꯇꯧꯔ ꯂꯩꯌꯦ ꯑꯩꯗꯤ ꯇꯥꯕꯔꯣ ꯁꯤꯁꯇꯔ
ꯇꯥꯏꯌꯦ ꯇꯥꯏꯌꯦ
ꯑꯩꯗꯤꯅꯦ ꯑꯁꯤꯗ ꯎ ꯈꯥꯏꯅꯕ ꯂꯩꯔꯦ ꯍꯥꯏꯕꯗꯤ ꯈꯥꯏꯕ ꯆꯠꯂꯅꯤ ꯁꯤꯗ ꯂꯧ ꯈꯣꯏꯅꯕ ꯂꯩꯔꯦ ꯑꯩꯗꯤ ꯂꯧ ꯈꯣꯏꯕ ꯆꯠꯂꯅꯤ ꯗ꯭ꯌꯨꯇꯤꯅꯦ ꯁꯤꯅꯦ ꯑꯁꯤꯗ ꯕꯦꯠ ꯖꯣꯟ ꯇꯥꯔꯦ ꯗꯤꯌꯨꯇꯤ ꯂꯦꯞꯄꯣ ꯍꯥꯢꯔꯗꯤ ꯂꯦꯞꯀꯅꯤ
ꯏꯔꯥꯡꯅ ꯌꯥꯗꯦ ꯑꯗꯨꯁꯨ ꯍꯥꯏꯕ ꯌꯥꯗ꯭ꯔꯦ ꯎ ꯍꯥꯏꯕ ꯍꯥꯏꯕ ꯌꯥꯗꯕ ꯋꯥ ꯉꯥꯛꯇ ꯂꯩꯔꯦ ꯌꯦꯇꯥꯗꯤ
ꯅꯪꯁꯦ ꯈꯔꯗꯤ ꯑꯦꯛꯁꯄꯤꯔꯤꯌꯦꯟꯁ ꯇꯧꯈ꯭ꯔꯕ ꯃꯤ
ꯅꯦꯆꯦ
ꯀ
ꯌꯥꯝ ꯋꯥꯔꯦ ꯇꯃꯦꯡꯂꯣꯡꯗꯤ ꯈꯔ ꯅꯨꯡꯉꯥꯏꯕ꯭ꯔꯥ ꯈꯪꯗꯦ
ꯀꯔꯤꯅꯣ
ꯍꯥꯥ
ꯀꯔꯤ ꯅꯨꯡꯉꯥꯏꯒꯗꯕ
ꯃꯉꯥꯎꯗꯤ ꯈꯔ ꯀꯣꯀꯤꯒ ꯂꯥꯞꯅꯕ꯭ꯔꯥ ꯈꯟꯕ
ꯑꯥ ꯈꯪꯗꯦꯗ ꯑꯗꯨꯒꯤ ꯋꯥꯔꯤꯁꯤ ꯑꯩꯗꯤ ꯈꯪꯗꯦ
ꯁꯤꯁꯇꯔꯁꯦ ꯌꯥꯝ ꯅꯨꯡꯉꯥꯏꯅꯦ ꯑꯃꯔꯣꯝꯗ ꯀꯔꯤ ꯍꯥꯏꯁꯤꯔꯥ ꯑꯁꯤꯒꯨꯝꯕ ꯑꯁꯤ ꯉꯁꯤ ꯑꯩꯈꯣꯏꯅꯤ ꯋꯥꯔꯤ ꯁꯥꯟꯁꯤꯀꯣ ꯈꯪꯅꯕ ꯅꯠꯇꯕꯅꯤꯅꯀꯣ ꯅꯪꯁꯦꯅ ꯌꯨꯝ ꯄꯥꯟꯈ꯭ꯔꯦ ꯑꯩ ꯅꯨꯄꯤ ꯊꯤꯈ꯭ꯔꯦ ꯑꯩ ꯁꯤꯈ꯭ꯔꯦ ꯅꯪ ꯁꯤꯈ꯭ꯔꯦ ꯑꯩ ꯁꯨꯛꯈꯪ ꯈꯪꯅꯔꯣꯏꯕꯀꯣ ꯑꯃꯨꯛꯀ ꯉꯁꯤ ꯐꯥꯎꯅꯕꯅꯀꯣ
ꯍ ꯆꯨꯝ
ꯑꯃꯔꯣꯝꯗ ꯈꯜꯂꯗꯤ ꯌꯥꯝ ꯅꯨꯡꯁꯤꯕꯅꯦ ꯁꯛꯁꯨ ꯎꯕ ꯐꯪꯗꯦ
ꯎ
ꯍꯧꯖꯤꯛ ꯋꯥꯔꯤ ꯁꯥꯟꯅꯕꯁꯤꯗꯤ ꯌꯥꯝ ꯁꯥꯟꯅꯈ꯭ꯔꯦꯕꯀꯣ
ꯎꯝ ꯍꯌꯦꯡ ꯍꯧꯒꯠꯂꯒ ꯅꯪꯗꯤ ꯑꯃꯨꯛꯛꯇ ꯀꯥꯎꯗꯧ ꯃꯥꯂꯦꯗ
ꯀꯥꯎꯕꯗꯤ ꯀꯥꯔꯦ ꯑꯩꯅ ꯏꯀꯥꯒꯗ꯭ꯔꯥꯗꯤ ꯈꯪꯗꯦ ꯍꯦ ꯍꯧꯖꯤꯛꯁꯨ ꯏꯀꯥꯏ ꯄꯈꯂꯛꯈ꯭ꯔ ꯍꯧꯔꯛꯈ꯭ꯔꯦꯗ
ꯑꯦ
ꯇꯨꯝꯕ ꯃꯇꯝ ꯌꯥꯎꯔꯈ꯭ꯔꯕꯅꯤꯅ
ꯅꯪ ꯀꯥꯏꯔꯗꯤ ꯃꯨꯛ ꯀꯥꯏꯔꯅꯤ ꯅꯤꯡꯃ ꯀꯥꯏꯔꯒ ꯋꯥꯔꯤ ꯁꯤꯟꯅꯗꯔꯒ ꯎꯊꯧꯔꯒ ꯀꯣꯛ ꯈꯣꯠꯇ ꯇꯧꯒꯅꯤ
ꯀꯣꯜ ꯇꯧꯔꯒ ꯑꯗꯨꯝ ꯁꯥꯏꯂꯦꯟ ꯊꯝꯕ
ꯑꯗꯨꯗꯤ ꯑꯃꯨꯛꯀ ꯅꯪꯕꯨ ꯀꯣꯜ ꯇꯧꯔꯔꯣ ꯑꯩꯒꯤ ꯄꯣꯏꯟꯁ ꯃꯥꯡꯉꯅꯤ
ꯑꯩꯅ ꯁꯔꯥꯟ ꯇꯨꯔꯥꯟ ꯉꯥꯡꯃꯟꯒꯗ꯭ꯔꯥꯅ ꯍꯥꯡꯒ ꯂꯩꯕꯅꯤꯗ ꯑꯩꯁꯨ
ꯑꯦ ꯑꯁꯤꯗꯗꯤ ꯋꯥ ꯌꯥꯝ ꯉꯥꯡꯉꯗꯤ ꯀꯅꯥꯅꯕ ꯅꯠꯇ꯭ꯔꯣ
ꯍꯧꯖꯤꯛ ꯌ ꯃꯥꯏꯅ ꯇꯧꯔꯗꯤ ꯑꯩꯒꯤꯗꯤ ꯑꯟꯂꯤꯃꯤꯇꯦꯠ ꯑꯣꯏꯔꯦ ꯒ꯭ꯌꯥꯟ ꯇꯥꯗꯦ ꯅꯪꯒꯤꯗꯤ ꯇꯨꯌꯦꯦꯜꯐ ꯇꯦꯟ ꯌꯥꯎꯔꯛꯑ ꯀꯥꯟꯗ ꯑꯗꯨꯝ ꯀꯛꯊꯈ꯭ꯔꯦꯅ
ꯎꯝ
ꯅꯪꯅ ꯊꯝꯕꯒꯤꯔꯣ
ꯅꯪꯗꯕ ꯐꯥꯗꯎ ꯃꯥꯔꯂꯗ ꯅꯪꯒꯤ ꯗꯥꯎ ꯐꯥꯕ ꯑꯣꯏꯔꯕꯅꯦꯕ ꯑꯩꯗꯤ ꯁꯨ ꯀꯌꯥ ꯌꯥꯗꯦ ꯑꯩꯗꯤ ꯂꯦꯡꯗꯦ ꯑꯩꯒꯤꯗꯤ ꯆꯦꯟꯗꯦ ꯑꯩꯉꯣꯟꯗꯨꯗꯒꯤ
ꯅꯟꯅ ꯀꯛꯊꯠꯄ ꯑꯣꯏꯔꯣ ꯕ꯭ꯔꯥꯎꯟ ꯈꯥꯜꯂꯒ ꯂꯩꯕꯅꯦꯗꯤ ꯋꯥꯔꯤ ꯁꯅꯅꯤꯡꯅꯕꯒꯤ
ꯖꯅ ꯐꯨꯠꯕꯣ ꯍꯦꯒꯣ
ꯑ
ꯑꯕꯣꯉꯔꯦ
ꯌꯦꯡꯔꯗ
ꯌꯦꯉꯅ
ꯅꯪ ꯅꯪ ꯅꯪ ꯌꯦꯦꯟꯒꯗ꯭ꯔꯣ
ꯑꯩ ꯌꯦꯡꯉꯔꯣꯏ ꯑꯩꯗꯤ ꯑꯩ ꯅꯨꯄꯥꯕꯨꯃꯨꯛ ꯀꯣꯜ ꯇꯧꯅꯤ
ꯍꯥ
ꯑ ꯅꯨꯄꯥꯕꯨ ꯀꯣꯜ ꯇꯧꯒꯅꯤꯕ
ꯅꯪ ꯅꯨꯄꯥ ꯍꯧꯖꯤꯛꯐꯥꯎ ꯇꯨꯝꯗ꯭ꯔꯤꯕꯣ
ꯃꯥꯁꯦꯜ ꯐꯨꯠꯕꯣꯜ ꯌꯦꯡꯦꯅ ꯉꯥꯏꯔꯝꯅꯤ
ꯐꯨꯠꯕꯣꯜ ꯌꯦꯡꯕ ꯍꯧꯈ꯭ꯔꯗꯤ ꯃꯥꯁꯨ ꯄꯥꯏꯈꯠꯂꯨꯏꯦ
ꯑꯗꯨ ꯍꯧꯖꯤꯛꯅ ꯀꯣꯜ ꯇꯧꯕ ꯌꯥꯗ꯭ꯔꯣ
ꯇꯧꯅꯤꯡꯈ꯭ꯔꯕꯣ
ꯑꯣꯃꯤꯁꯤ
ꯍ
ꯃꯤꯁ ꯇ ꯍ ꯍꯣꯏ ꯐꯖꯅ ꯇꯨꯝꯃꯣ ꯑꯗꯨꯗꯤ ꯃꯪ ꯐꯔꯣ ꯎꯝ
ꯎꯝ ꯍꯌꯦꯡꯅ ꯇꯧꯔꯛꯑꯒꯦ ꯌꯥꯔꯗꯤ
ꯌꯦꯡꯁꯤꯀꯣ ꯅꯪ ꯀꯃꯥꯏꯅ ꯇꯧꯒꯦꯔꯥ
ꯎꯝ ꯇꯧꯕ ꯐꯪꯗ꯭ꯔꯗꯤ ꯃꯪ ꯐꯥꯔꯁꯤꯀꯣ
ꯍꯣꯏꯦꯟ ꯃꯥꯡ ꯐꯥꯔꯁꯦ ꯊꯦꯡꯀ꯭ꯌꯨ
ꯍ ꯍꯣꯏ ꯐꯥꯔꯦ ꯐꯔꯦ